ꯍꯔꯦꯅ
ꯎꯝ ꯍꯗ
ꯀꯩ ꯌꯦꯟꯁꯥꯡ ꯆꯥꯗꯣꯏꯅꯣ
ꯎꯗꯤ
ꯊꯕꯛ ꯌꯥꯡ ꯇꯧꯕ ꯃꯥꯜꯂꯦ ꯏꯁꯉ ꯍꯥꯎꯗꯕ ꯃꯥꯂꯦ
ꯏꯟꯁꯥꯡꯗꯤ ꯍꯥꯎꯒꯅꯤ ꯉꯁꯤꯗꯤ
ꯑꯩ ꯂꯥꯛꯔꯣꯏꯗꯤ ꯐꯥꯗꯣꯏꯅꯦꯕ ꯉꯁꯤ ꯑꯩꯈꯣꯏ ꯁꯨꯇꯤꯁꯨ ꯑꯣꯏꯝꯕꯅꯦꯕ ꯂꯥꯛꯇꯕ ꯅꯨꯡꯁꯥ ꯁꯥꯃꯟꯕꯒꯤ ꯉꯁꯥꯏ ꯂꯥꯛꯁꯦꯔꯥ ꯍꯥꯏꯅꯗꯤ ꯈꯟꯕꯅꯦ ꯑꯩꯈꯣꯏ ꯕꯣꯛꯁꯨ ꯂꯥꯛꯄ ꯑꯩꯒꯤꯦ ꯀꯩ ꯆꯥꯡꯉꯣ
ꯁꯤ ꯎꯝ ꯎ ꯁꯟꯁꯥ ꯃꯥꯅꯦ
ꯌꯥꯅꯤ ꯑꯗꯨꯗꯤ ꯅꯣꯣꯏ ꯆꯥ ꯍꯧ꯭ꯔꯣ ꯀ ꯑ ꯄꯥ ꯑꯃ ꯅꯪꯦ ꯅꯝꯕꯔꯅꯤꯅꯤ ꯏꯅꯦꯀꯣ ꯑꯗꯨ ꯑꯩꯅ ꯑꯩꯈꯣꯏꯅ ꯅꯨꯄꯥ ꯑꯩꯈꯣꯏ ꯅꯦꯄꯥꯂꯤꯒꯤ ꯅꯨꯄꯥꯒ ꯐꯖꯅ ꯀꯩꯅꯣ ꯇꯧ ꯅꯝꯕꯕꯨꯗꯤ ꯄꯤꯉꯥꯏ ꯀꯩꯅꯣ ꯈ ꯅꯨꯡꯉꯥꯏꯇꯦ ꯭ꯔꯝ ꯄꯤꯒꯦ ꯍꯥꯏꯅꯗꯤ ꯈꯟꯕꯅꯦꯕ ꯍꯥꯏꯕꯗꯤ ꯅꯝꯕꯔꯗꯤ ꯦꯔꯦ ꯗꯥꯦꯔꯦ ꯇ ꯄ ꯀꯥꯟꯗ ꯑꯃꯨꯛ ꯔꯤꯄꯤꯠ ꯔꯤꯄꯤꯠ ꯀꯣꯜ ꯇꯧꯔꯛꯄꯗ ꯅꯪ ꯅꯨꯡꯉꯥꯏꯔꯣꯏꯕ ꯑꯗꯨꯗꯒ ꯑ ꯀꯩꯅꯣ ꯏꯟꯁꯇꯥꯒ꯭ꯔꯥꯝꯗꯨ ꯄꯤꯁꯤꯔꯥ ꯍꯥꯏꯅꯗꯤ ꯈꯕꯅꯦ ꯑꯗꯣ ꯑꯃꯨꯛꯀ ꯋꯥꯈꯜ ꯑꯃ ꯊꯣꯛ ꯇꯣꯞꯄ ꯀꯩꯅꯣꯃ ꯅꯪ ꯏꯟꯁꯇꯒ꯭ꯔꯥꯝ ꯄꯥꯏ ꯍꯥꯏꯗꯥ ꯑꯗꯨ ꯑꯣꯏꯔꯗꯤ ꯅꯨꯡꯉꯥꯏꯔꯣꯏꯕ
ꯄꯥꯏꯕ
ꯑꯃꯨꯛꯀ ꯕ꯭ꯂꯣꯛ ꯊꯝꯂꯒ ꯁꯁ꯭ꯋꯥꯏꯗ ꯊꯥ
ꯅꯨꯡꯉꯥꯏꯔꯣꯏꯕ
ꯍꯣꯏ ꯕ꯭ꯂꯣꯛ ꯊꯝꯔꯒ ꯑꯃꯨꯛꯀ ꯄ꯭ꯔꯣꯕ꯭ꯂꯦꯝ ꯊꯣꯛꯧꯔꯒ ꯑꯁ ꯑꯩꯣꯟꯗ ꯀꯝꯄ꯭ꯂꯦꯟ ꯑꯗꯤ ꯁꯣ ꯏ ꯑꯗꯨꯒ
ꯑ ꯀꯥꯁꯦꯕꯅꯤ ꯄꯣꯕꯂꯦꯝꯅꯦ
ꯍꯧꯖꯤꯛꯀꯥꯟ ꯀꯩꯒꯤ ꯈꯅꯥꯎꯒꯅꯨ ꯑꯉꯥꯡ ꯑꯣꯏꯕꯒꯤ ꯅꯪꯁꯨ ꯌꯥꯝ ꯏꯟꯇꯔꯦꯁ ꯂꯩꯔꯝ ꯃꯣꯏꯗ
ꯏꯪꯁ ꯂꯩꯇꯦ ꯑꯉꯥꯡꯅꯤꯗꯅ
ꯍꯣꯏ ꯁ ꯑꯣ ꯐꯟꯗꯤ ꯑꯣꯏꯔꯝꯃꯦ ꯕꯠ ꯌꯥꯝꯅꯗꯤ ꯏꯟꯇꯔꯦꯁ ꯂꯩꯔꯝ ꯃꯣꯏꯗ
ꯍꯝ
ꯈꯅꯤ ꯃꯁꯒꯤ
ꯀꯔꯤ ꯅꯨꯄꯥ ꯑꯃꯒꯤ ꯑꯩ ꯑꯩꯒꯤ ꯀꯔꯤꯅꯣ
ꯈꯅꯤ
ꯑꯩꯉꯣꯟ ꯅ ꯃꯥ ꯅꯨꯄꯤꯤꯅ ꯀꯣꯜ ꯇꯣꯔꯔꯦ ꯍꯥꯏꯔꯗ
ꯍꯣꯏ
ꯑ ꯑꯃꯨꯛꯇ ꯇꯥꯛꯇꯔꯦ
ꯀꯤꯕ ꯃꯥꯜꯂꯦ ꯑꯩ ꯍꯥꯏꯁꯤꯅꯦ ꯀꯤꯕ ꯃꯥꯜꯂꯦ
ꯑꯁꯦꯡꯕ ꯅꯦꯛꯁ ꯇꯥꯏꯝ ꯇꯧꯔꯛꯑꯗꯤ ꯑꯁꯦꯡꯕ ꯑꯩ ꯍꯥꯠꯈ꯭ꯔꯅꯤ
ꯑꯦꯐ ꯑꯥꯏ ꯑꯥꯔ ꯇꯧꯁꯦ ꯍꯥꯏꯔꯤꯁꯤꯅꯦ ꯑꯩꯅ ꯍꯥꯏꯕꯅꯦ
ꯌꯥꯝ ꯁꯥꯎꯅꯤꯡꯕꯗꯤ ꯌꯥꯝ ꯁꯥꯎꯅꯤꯡꯉꯤ
ꯈꯔ ꯏꯀꯥꯏ ꯈꯪꯗꯦꯀꯣ
ꯎꯝ
ꯍꯥꯏꯕꯗꯤ ꯀꯅꯣ ꯃꯣꯏꯒꯤ ꯋꯥꯔꯤ ꯑꯗꯨ ꯑꯃꯨꯛꯀ ꯑꯃꯗ ꯄꯨꯔꯛꯑꯒ ꯑꯃꯗ ꯄꯨꯔꯛꯑꯒ ꯄ꯭ꯔꯣꯕ꯭ꯂꯦꯝ ꯊꯣꯛꯍꯟꯕꯗꯨ
ꯎꯝ
ꯁꯤ ꯌꯥꯝ ꯏꯀꯥꯏ ꯈꯪꯗꯕꯒꯤ ꯋꯥꯅꯦꯕ
ꯏꯔꯤꯌꯥꯌꯥꯝ ꯀꯌꯦꯦ
ꯑꯗꯨ ꯑꯩꯗꯤ ꯊꯥꯖꯗꯦ ꯉꯥꯏꯍꯥꯛ ꯂꯩꯔꯒ ꯑꯃꯨꯛ ꯀꯣꯜ ꯇꯧꯒꯗꯕ ꯃꯥꯜꯂꯦꯗ ꯊꯥ ꯑꯃ ꯑꯅꯤ ꯂꯣꯏꯔꯒ ꯍꯥꯏꯕꯗꯤ ꯃꯣꯏ ꯃꯣꯏ ꯑꯅꯤꯗꯣ ꯑꯗꯨꯝ ꯈꯟꯅꯔꯒ ꯂꯩꯔꯗꯤꯀꯣ ꯅꯣꯡꯃ ꯅꯠꯇ꯭ꯔꯒ ꯅꯣꯡꯃꯗꯤ ꯅꯉꯣꯟꯗ ꯑꯃꯨꯛ ꯂꯥꯛꯀꯗꯕ ꯃꯥꯜꯂꯦ ꯑꯩ ꯑꯩꯅ ꯈꯟꯕ ꯃꯁꯤꯁꯤꯗꯤ
ꯑꯦꯐ ꯑꯥꯏ ꯑꯥꯔ ꯇꯧꯔꯅꯤ ꯑꯃꯨꯛ ꯂꯥꯛꯑꯒꯗꯤ ꯑꯩꯒꯤ ꯄꯥꯔꯁꯣꯅꯦꯜ ꯂꯥꯏꯐ ꯑꯃꯨꯛ ꯗꯤꯁꯇꯥꯔꯕ ꯇꯧꯔꯗꯤ
ꯃꯣꯏ ꯑꯅꯤ ꯑꯗꯨ ꯄꯤꯁꯇ ꯂꯩꯇꯦ ꯍꯥꯏꯌꯦꯕ ꯄꯤꯁ ꯂꯩꯇꯔꯤꯗꯤ ꯑꯩꯅ ꯈꯟꯕꯁꯤꯗꯤ ꯑꯗꯨ ꯎꯝ ꯑ ꯑꯩꯅ ꯈꯟꯕꯁꯤꯗꯤ ꯅꯪꯒꯤ ꯅꯪꯒꯤ ꯑꯣ
ꯎꯄꯥꯗ ꯂꯩꯔꯃꯦꯔꯦ ꯎꯝ
ꯅꯪꯒꯤ ꯔꯤꯖꯟꯗꯒꯤ ꯑꯗꯨꯝ ꯃꯣꯏ ꯑꯅꯤꯗꯨ ꯄ꯭ꯔꯣꯕ꯭ꯂꯦꯝ ꯊꯣꯛꯂꯣꯏꯅꯤꯀꯣ
ꯎꯝ
ꯅꯣꯡꯃ ꯅꯠꯇ꯭ꯔꯒ ꯅꯣꯡꯃꯗꯤ ꯑꯃꯨꯛꯀ ꯂꯥꯛꯀꯗꯕ ꯃꯥꯜꯂꯦ ꯍꯥꯏꯅ ꯈꯜꯂꯦꯕ ꯍꯥꯏꯕꯗꯤ ꯅꯨꯄꯤꯗ ꯁꯣ ꯈꯔ ꯍ ꯍꯣꯏ
ꯄꯁꯥꯏ ꯌꯥꯝ ꯇꯧꯃꯦꯦꯕꯕꯥꯅꯤꯗ ꯑꯩꯕꯨꯣ
ꯏꯀ ꯏꯀꯥꯏ ꯈꯪꯗꯦ ꯃꯋꯥꯗꯨꯅ ꯏꯀꯥꯏ ꯈꯪꯗ꯭ꯔꯁꯨ ꯃꯥ ꯅꯨꯄꯤꯅ ꯏꯀꯥꯏ ꯈꯪꯕ ꯊꯣꯛꯑꯦꯕ ꯍꯥꯏꯕꯗꯤ ꯍꯣꯏ ꯑꯃꯒ ꯑꯃ ꯑꯅꯤꯃꯛ ꯆ ꯃꯅꯥꯔꯦ ꯀꯣ ꯅ ꯅꯠꯇ꯭ꯔ ꯑꯃꯅ ꯁꯨꯃꯥꯏꯅ ꯇꯧꯒꯅꯨ ꯑꯃꯅ ꯁꯨꯃꯥꯏꯅ ꯇꯧꯔꯁꯨ ꯑꯃꯅ ꯁꯨꯃꯥꯏꯅ ꯇꯧꯒꯅꯨ ꯍꯥꯏꯕ ꯊꯣꯛꯑꯦ ꯌꯦꯅꯠꯇ꯭ꯔꯥ
ꯎꯝ
ꯋꯥꯥꯏ ꯑ ꯑꯉꯥꯡ ꯎ
ꯀꯞꯅꯤꯡꯕꯗꯤ ꯌꯥꯝ ꯀꯞꯅꯤꯡꯉꯦ
ꯍꯣꯏ ꯎꯍꯔꯝꯒꯅꯤ ꯍꯥꯏꯕꯗꯤ ꯃꯣꯏꯒꯤ ꯋꯥꯉꯥꯡ ꯁꯥꯉꯥꯡꯗꯣ
ꯎꯝ
ꯁꯄ ꯀꯅ ꯄꯂꯕꯅꯤꯍꯦ
ꯁꯕ
ꯄꯦꯂꯦꯀꯣ
ꯎꯝ
ꯑꯦ ꯑꯩ ꯑꯗꯨ ꯅꯨꯄꯤ ꯑꯩ ꯑꯣꯏꯔꯗꯤ ꯎꯝ ꯃꯤ ꯃꯋꯥꯒꯤ ꯌꯨꯝꯗ ꯅꯨꯡꯁꯤꯔꯒ ꯂꯥꯛꯔꯒ ꯑꯃꯨꯛꯀ ꯗꯤꯁꯇꯥꯔꯕ ꯇꯧꯕꯗꯣ ꯑꯁ ꯀꯔꯤ ꯍꯥꯏꯁꯤꯦꯔꯥ ꯌꯥꯝ ꯏꯀꯥꯏ ꯈꯪꯗꯕꯤ ꯃꯥꯜꯗꯕ
ꯑꯗꯨ ꯄꯥꯜꯂꯦ ꯍꯣꯏ ꯇꯨꯃꯤꯟꯅ ꯂꯩꯌꯨꯅꯦ ꯈꯠꯅꯔꯁꯨ ꯃꯅꯤꯡ ꯉꯇ ꯈꯠꯅ ꯑꯩꯉꯣꯟꯗ ꯑꯃꯨꯛ ꯀꯔꯤꯒꯤꯅꯣ ꯃꯣꯏꯗ ꯂꯥꯛꯏꯁꯦ
ꯍꯥꯡꯅꯤꯡꯕꯁꯨ ꯗꯥꯏꯔꯦꯛ ꯗꯥꯏꯔꯦꯛ ꯍꯥꯏꯌꯣ ꯑꯗꯨ ꯍꯥꯏꯅ ꯍꯥꯏꯕꯗꯤ ꯅꯪ ꯂꯥꯟꯕꯁꯨ ꯅꯠꯇꯦꯅꯀꯣ ꯅꯪ ꯆꯨꯝꯃꯦꯗꯨꯅ ꯑꯗꯨꯗ ꯀꯗꯥꯏꯗ ꯀꯤꯅꯤꯉꯥꯏ ꯂꯩꯕ꯭ꯔꯥ ꯅꯠꯇ꯭ꯔꯥ
ꯆꯨꯝꯃꯦ ꯀꯤꯕꯒꯤ ꯋꯥ ꯅꯠꯇꯦꯗ ꯍꯥꯏꯊꯣꯛꯄ ꯉꯝꯗꯕ ꯒꯅꯤ
ꯍꯣꯏ ꯍꯥꯏ ꯑꯩꯈꯣꯏꯁꯦ ꯐꯥꯝꯍꯟꯕꯒꯤ ꯍꯥꯏꯗꯣꯛꯄ ꯉꯝꯗꯣꯏ ꯃꯤ ꯑꯇꯩ ꯑꯣꯏꯔꯗꯤꯀꯣ ꯌꯦ ꯑ ꯇꯌꯦ ꯈꯔ ꯃꯤꯅꯨꯡꯁꯤ ꯈꯪꯗꯕꯤ ꯈꯔ ꯁꯥꯎ ꯉꯟꯕꯤ ꯑꯗꯨ ꯑꯣꯏꯔ ꯗꯤ ꯇꯣꯡ ꯇꯣꯡ ꯋꯥꯡꯉꯔꯒ ꯑꯗꯨꯝ ꯈꯥꯟꯅꯒꯅꯤꯀꯣ ꯑꯩꯈꯣꯏ ꯑꯣꯏꯕꯒꯤ ꯈꯥꯟꯅꯗꯕꯒꯤꯅꯦ ꯊꯃꯟꯕꯒꯤ
ꯃꯤ ꯄꯄꯌꯥꯗꯦ
ꯎꯝ ꯑꯩꯈꯣꯏꯅ ꯑꯗꯨꯝ ꯐꯥꯝꯃꯟꯕꯒꯤ ꯃꯣꯏꯁꯦ ꯑꯦꯠꯚꯥꯟꯇꯦꯖ ꯂꯧꯕ ꯃꯥꯜꯂꯦ ꯍꯥꯏꯅ ꯈꯜꯂꯦꯗ ꯑꯗꯨꯒꯤꯅꯦ ꯑꯩ ꯋꯥꯈꯜꯅ ꯑꯩꯅ ꯈꯟꯕꯗꯤ ꯊꯥ ꯑꯃ ꯑꯅꯤ ꯂꯣꯏꯔꯒ ꯃꯣꯏ ꯑꯅꯤꯁꯦ ꯑꯗꯨꯝ ꯈꯥꯟꯅꯔꯗꯤꯦ ꯅꯣꯡꯃꯥ ꯅꯠꯇ꯭ꯔꯒ ꯅꯣꯡꯃꯗꯤ ꯑꯃꯨꯛꯀ ꯍꯥꯏꯕꯗꯤ ꯅꯨꯄꯥ ꯑꯗꯨꯁꯨ ꯀꯣ ꯄꯥꯥ ꯑꯗꯨꯁꯨ ꯅ ꯅ ꯅꯨꯡꯁꯤꯗꯤ ꯅꯨꯡꯁꯤꯌꯦꯕ ꯅꯨꯡꯁꯤꯕꯒꯤꯅꯦꯕ ꯃꯥꯅ ꯇꯧꯕꯒꯤ ꯃꯑꯣꯡꯗ ꯏꯁꯀ꯭ꯔꯤꯟ ꯁꯨꯠ ꯀꯩꯀꯥ ꯂꯧꯕꯗꯣ ꯅꯨꯡꯁꯤꯕꯒꯤꯅꯦꯕ
ꯀꯥꯎꯕꯗꯤ ꯉꯝꯅꯕ
ꯍꯣꯏ
ꯅꯨꯡꯁꯤꯠ ꯑꯗꯨ ꯀꯥꯔꯤꯒꯅ ꯃꯥꯅꯁꯤ ꯅꯨꯡꯁꯤꯕ ꯑꯗꯨꯅ ꯀꯕꯨ ꯂꯧꯔꯤꯗꯣ ꯍꯥꯏꯕ
ꯑꯗꯅꯦꯦ ꯕꯥ ꯍꯣꯏ ꯃꯥꯅ ꯑꯁꯨꯨꯝꯛ ꯅꯨꯡꯁꯤꯔꯗꯤ ꯀꯣ ꯍꯥꯏꯕꯗꯤ ꯃꯤ ꯑꯇꯩ ꯑꯅ ꯃꯤ ꯑꯇꯩꯩꯅ ꯃꯉꯣꯟꯗ ꯁꯤ ꯅꯨꯄꯤ ꯂꯧꯗ꯭ꯔꯤꯗꯤ ꯅꯪꯕꯨ ꯍꯥꯠꯀꯅꯤ ꯍꯥꯏꯕꯒꯤ ꯅꯠꯇꯦꯅꯪ
ꯎ
ꯑꯗ ꯑꯗꯤ ꯆꯠꯇꯦ ꯃꯥꯅ ꯑꯁꯦꯡꯕ ꯅꯨꯡꯁꯤꯔꯗꯤ ꯑꯩ ꯅꯨꯡꯁꯤꯕ ꯅꯨꯄꯤ ꯑꯇꯣꯞꯄ ꯂꯩꯌꯦ ꯑꯁꯤ ꯖꯦ ꯃꯩ ꯅꯨꯄꯤꯗꯤ ꯂꯧꯕ ꯉꯝꯃꯣꯏ ꯍꯥꯏꯅ ꯗꯥꯏꯔꯦꯛ ꯐꯣꯡꯗꯣꯛꯄ ꯀꯔꯤ ꯇꯧꯋꯦ
ꯍꯣꯏ ꯃꯃꯥ ꯃꯄꯥꯅ ꯂꯧ ꯍꯥꯏꯔꯁꯨ ꯑꯗꯨꯣ ꯅꯨꯄꯤꯗꯤ ꯑꯩ ꯄꯥꯝꯗꯦ ꯉꯁꯤ ꯅꯨꯄꯤꯗꯤ ꯑꯩ ꯄꯥꯝꯃꯦ ꯅꯨꯄꯤ ꯄꯥꯡꯝꯕ ꯂꯥꯏꯦ ꯍꯥꯏ ꯩꯖꯥꯗ ꯍꯥꯏ ꯄꯤ
ꯑꯗꯨꯁꯨ ꯅꯠꯇꯦ ꯍꯧꯖꯤꯛ ꯃꯤ ꯂꯣꯏꯅ ꯄ꯭ꯔꯣꯕ꯭ꯂꯦꯝꯁꯨꯍꯜꯂꯦ ꯍꯣꯏ
ꯃꯥ ꯂ ꯍꯥꯏ ꯆꯦꯔ ꯑꯔꯤ ꯐ ꯀꯣꯃꯥꯡꯅꯇ ꯑꯦꯐ ꯑꯥꯏ ꯑꯥꯔ ꯇꯧꯕꯤꯔꯅꯦ ꯑꯁꯦꯡꯕ ꯑꯩ
ꯍ ꯇꯣꯔꯆꯔ ꯇꯧ ꯃꯠꯅꯤꯡꯕꯒꯤ
ꯃꯥ ꯄꯥꯟꯖ ꯊꯦ ꯃꯥ ꯄꯥꯟꯗ ꯃꯩꯀꯅ ꯃꯥ ꯄ ꯆꯠꯈꯦ
ꯁꯤꯗꯤ ꯗꯤꯄ꯭ꯔꯦꯁꯟ ꯇꯧꯕꯅꯦꯕꯀꯣ
ꯎꯝ
ꯑꯗꯣꯆꯥꯗꯣ
ꯎꯝ
ꯋꯥꯆꯦꯞꯁꯨ ꯃꯔꯛ ꯃꯔꯛꯇ ꯎꯝ ꯑꯗꯨ ꯀꯩꯅꯣ ꯇꯧꯕ꯭ꯔꯥ ꯆꯦꯛ ꯇꯧꯕ꯭ꯔꯥ
ꯇꯧꯗ
ꯑꯣ ꯆꯦꯞꯁꯨ ꯆꯩ ꯇꯧ ꯀꯃꯥꯏ ꯇ
ꯑꯣꯆꯦꯄꯗꯤ ꯆꯦ ꯌꯦ ꯃꯦꯔ
ꯏꯗꯤ ꯂꯔꯦꯗꯗꯥ
ꯍ ꯏꯔꯗꯤ ꯌꯥꯗ ꯍ ꯍꯥꯏꯒꯦ ꯇ ꯑ ꯇꯣ
ꯑꯃ ꯑꯅꯤꯗꯤ ꯋꯥꯆꯦꯔꯗꯁꯨ ꯂꯩꯔꯝꯒꯅꯤ ꯏꯁꯇꯦꯠ ꯕꯥꯏ ꯍꯥꯏꯕ ꯇꯥꯔꯦ ꯑꯗꯨ
ꯅꯤ ꯂꯩꯦ
ꯑ ꯅꯣꯏ ꯅꯣꯏ ꯌꯨꯝꯗ ꯂꯥꯛꯀꯅꯤ ꯍꯥꯏꯕ꯭ꯔꯥ ꯀꯣꯏꯕ
ꯁꯟꯗꯦꯅ ꯂꯥꯛꯀꯅꯤ ꯑ
ꯕꯨꯕꯣꯂꯔꯗꯤ ꯀꯃꯥꯏ ꯇꯧꯕꯧꯕꯣ ꯍꯌꯦꯡ ꯁꯦꯇꯔꯗꯦꯅꯤ
ꯎꯝ ꯀꯂ ꯂꯥꯛꯀꯃ ꯑꯔꯋꯥꯥꯏꯅ ꯏꯃꯥꯟꯅꯕꯤ ꯏꯃꯥꯟꯅꯕꯤ ꯑꯃ ꯁꯨꯃꯟꯗꯔꯦ ꯏꯝꯐꯥꯜ ꯂꯥꯛꯀꯅꯤ ꯍꯥꯏ ꯃꯣꯏꯗꯤꯔꯦꯜ ꯑꯋꯥꯡꯕ ꯅꯨꯨꯄꯤꯗ
ꯇꯝꯅ ꯂ
ꯁ
ꯑꯥ ꯑꯗꯨꯅ ꯀꯩꯒꯤ ꯀꯣꯂꯦꯖ ꯇꯝꯗꯣꯏꯔꯣ
ꯑ ꯊꯅꯤ
ꯑꯗꯨ ꯅꯨꯄꯤꯁꯨ ꯀꯣ ꯑꯩꯅ ꯌꯦꯉ ꯑꯕꯥꯇꯔ ꯍꯥꯏꯁꯦ ꯁꯦ ꯁꯨꯝꯗꯤ ꯆꯨꯝꯕꯅꯦꯀꯣ ꯍꯕꯗꯤ ꯃꯌꯨꯝꯗ ꯇꯨꯝꯃꯤꯟ ꯇꯨꯝꯃꯤꯟ ꯂꯩꯇꯦꯕ ꯑꯃ ꯌꯨꯝꯗ ꯆꯠꯀꯅꯤ ꯇꯨꯝꯒꯅꯤ ꯆꯥꯒꯅꯤ ꯇꯨꯝꯒꯅꯤ ꯃꯌꯨꯝꯗ ꯑꯩꯈꯣꯏꯗꯤ ꯑꯩꯈꯣꯏꯗꯤ ꯑꯗꯨꯃꯥꯏꯅ ꯇꯧꯕ ꯌꯥꯗꯦꯀꯣ
ꯎꯝ
ꯑꯩꯈꯣꯏ ꯑꯁ ꯀꯔꯤꯅꯣ ꯅꯣꯡꯃ ꯆꯠꯄ ꯋꯥꯗꯤ ꯉꯥꯡꯒꯅꯨ ꯑ ꯄꯨꯡ ꯑꯃ ꯄꯨꯡ ꯑꯅꯤ ꯐꯥꯎ ꯀꯣꯏ ꯆꯠ ꯄ ꯌꯥꯗꯦ ꯌꯥꯗꯦ ꯃꯣꯏ ꯃꯥꯗꯤ ꯃꯥꯒꯤ ꯃꯃꯥꯗꯣ ꯌꯥꯝ ꯐꯕ ꯃꯥꯜꯂꯦ ꯑꯩꯈꯣꯏ ꯌꯨꯝꯗ ꯑꯗꯨꯝ ꯅꯅꯥꯧ ꯃꯥꯅꯧꯅꯤ ꯑꯗꯨꯝ ꯇꯨꯝꯂꯁꯨ ꯃꯥꯒꯤ ꯇꯨꯝꯔꯒ ꯆꯥꯔꯒ ꯑꯗꯨꯝ ꯌꯨꯝ ꯁꯛꯂꯥ ꯄꯥꯛ ꯂꯥꯛꯇ꯭ꯔꯁꯨ ꯃꯃꯥꯗꯨ ꯀꯩꯁꯨ ꯍꯥꯡꯕꯤꯗꯕ ꯋꯥꯅꯦ ꯑ ꯑꯩꯈꯣꯏꯅ ꯑꯗꯨꯃꯥꯏꯅ ꯇꯧꯔꯗꯤ ꯕꯣꯕꯣꯛꯇ ꯡꯆꯗꯣ ꯃꯃꯥꯅ ꯎꯝ ꯇꯧꯔꯛꯀꯗꯕꯁꯤꯗꯤ ꯀꯕꯤꯅ ꯌꯨꯝ ꯂꯩꯇꯕ꯭ꯔꯥ ꯍꯥꯏꯅꯀꯣ
ꯑꯩꯈꯣꯏ ꯌꯨꯝꯗ ꯑꯃꯨꯛ ꯆꯪꯒꯅꯨ
ꯑ ꯅꯣꯡꯃꯗꯤ ꯅꯧ ꯃꯥꯗꯤ ꯀꯔꯤ ꯋꯥꯟ ꯑꯥꯋꯥꯔ ꯇꯨ ꯑꯥꯋꯥꯔ ꯑꯗꯨꯝ ꯀꯣꯏꯕ ꯆꯠꯄꯁꯨ ꯋꯥꯊꯤꯗꯤ ꯆꯥꯕꯅꯦꯕ ꯑꯗꯨꯝ ꯍꯜꯂꯛꯄꯗ ꯋꯥꯊꯤ ꯆꯥꯏꯌꯦꯀꯣ
ꯑꯩꯁꯨ ꯈꯔ ꯐꯤꯗ ꯄꯥꯝꯃꯦ
ꯍꯣꯏ ꯍꯥꯏꯕꯗꯤ ꯑꯩꯈꯣꯏꯁꯨ ꯑꯗꯨꯝ ꯅꯨꯄꯤ ꯑꯣꯏꯕꯅ ꯅꯣꯡꯃ ꯅꯣꯡꯅꯤ ꯁꯤꯡꯖꯨ ꯆꯥꯃꯤꯟꯅ ꯏꯅꯕ ꯏꯃꯥꯟꯅꯕꯤꯒ ꯀꯣ ꯃꯔꯔꯛ ꯃꯔꯛꯇ
ꯎꯝ
ꯅꯤꯡꯉꯕ
ꯃꯤ ꯑꯣꯏꯕꯅꯤꯅ ꯉꯁꯤ ꯐꯥꯎ ꯐ꯭ ꯌꯥꯝ ꯄꯥꯡꯖꯦ
ꯎꯝ
ꯑꯩꯒꯤ ꯀꯣꯆꯤꯡꯅ
ꯎ
ꯑꯁꯤꯗꯁꯦ ꯀꯥꯡ ꯌꯥꯝꯃꯟꯗꯅ ꯌꯥꯔꯦ ꯀꯥꯡ ꯆꯤꯛꯄꯅ